ꯍ ꯑꯗꯨꯗꯤ
ꯀꯩꯁꯨ ꯆꯠꯂꯨꯗꯤꯌꯦ ꯁꯨꯝ ꯂꯩꯔꯤꯅꯦ
ꯑꯣ ꯅꯪꯅ ꯃꯤ ꯁꯥꯔꯛꯑꯝꯃꯒ ꯅꯪ ꯀꯁꯨ ꯂꯩꯔꯝꯗꯦ
ꯍꯣꯏ ꯂꯩꯌꯣꯕ ꯍꯩꯅꯧꯁꯨ ꯆꯥꯔꯤꯌꯦ
ꯌꯥꯝ ꯆꯥꯎ ꯌꯥꯝ ꯆꯥꯎ
ꯎꯝ ꯀꯩꯗꯧꯔꯤꯅꯣ ꯅꯪꯕꯨ
ꯆꯥꯛ ꯇꯣꯛꯄꯒꯤ ꯄꯣꯊꯥꯔꯤꯗꯨꯅꯤ
ꯀꯔꯤꯅꯣꯅꯦ ꯆꯥꯛꯄꯣ ꯏꯊꯦꯡ ꯊꯦꯡꯅ ꯍꯦꯛ ꯆꯥꯔꯗꯅ
ꯃꯣꯏꯅꯅꯦꯅꯦ ꯑꯩꯈꯣꯏꯅ ꯅꯠꯇꯦꯅꯦ ꯃꯣꯏꯅ ꯄꯤꯔꯛꯄꯅꯤꯅꯦ
ꯑꯣꯏ ꯆꯥꯛ ꯌꯥꯝ ꯊꯦꯡꯅ ꯆꯥꯏ ꯅꯣꯏꯗꯣ
ꯎꯝ ꯐꯃꯝꯃꯦ
ꯀꯩꯗꯧꯔꯤꯅꯦ
ꯑꯩꯔꯥ
ꯎꯝ
ꯈꯪꯗꯦꯗ ꯉꯥꯏꯇꯪ ꯇꯨꯝꯊꯣꯛꯀꯗ꯭ꯔꯥ ꯇꯨꯝꯗꯣꯏꯅꯦ ꯉꯥꯏꯇꯪ
ꯅꯣꯏ ꯏꯕꯦꯝꯃ
ꯀꯩꯗꯧꯄꯀꯤꯅꯣ
ꯎꯝ ꯈꯔꯅꯣ ꯗꯥꯁꯨ ꯇꯨꯝꯃꯕꯣ
ꯑꯁ ꯑꯩ ꯇꯨꯝꯗꯕ ꯉꯝꯗꯤꯌꯦ
ꯎꯝ ꯗꯤꯞꯅ ꯅꯣꯏꯖꯖꯅꯤ ꯀꯣ
ꯑꯗꯨꯅꯦ ꯅꯣꯏꯔꯛꯀꯗ꯭ꯔꯅ ꯄꯥꯈꯠꯂꯤꯅꯦ ꯍꯥꯏꯕ
ꯂꯥꯏꯔꯤꯛ ꯄꯥꯔꯣꯏꯗ꯭ꯔꯣ
ꯂꯥꯏꯔꯤꯛꯄꯨ ꯃꯤꯅ ꯄꯥꯕ꯭ꯔꯣ ꯅꯪꯕꯨ ꯉꯥꯡꯉꯤꯗꯨꯕꯨ ꯀꯩꯅꯣ
ꯂꯥꯏꯔꯤꯛꯇ ꯁꯨꯔ ꯁꯨꯔ ꯁꯨꯔꯨ ꯅꯩꯁꯟꯗꯅ ꯂꯩꯔꯝꯕꯗꯣ
ꯅꯪꯅ ꯊꯥꯏꯅ ꯅꯪꯒꯤ ꯅꯅꯥꯎ ꯅꯨꯄꯥꯒ ꯑꯩꯒꯤ ꯅꯨꯄꯥ ꯍꯣꯏ ꯇꯧꯕ ꯕꯤꯗꯤꯑꯣ ꯑꯃꯥ ꯊꯥꯔꯛꯄꯗꯣ ꯑꯩꯅ ꯈꯪꯕ꯭ꯔꯥ
ꯀꯔꯝꯕꯅꯣ
ꯌꯥꯝ ꯀꯟꯅ ꯅꯣꯛꯈꯤꯕꯩ ꯕꯤꯗꯤꯑꯣ ꯑꯃꯥ
ꯈꯪꯗꯤꯌꯦ ꯑꯩꯗꯤ ꯀꯥꯎꯒꯔꯦ
ꯍꯣꯏ ꯑꯩꯉꯣꯟ ꯅꯉꯣꯟꯗ ꯕꯤꯗꯤꯑꯣ ꯂꯇ꯭ꯔꯕ ꯍꯪꯒꯦ ꯇꯧꯕꯅꯤꯗ
ꯌꯥꯝ ꯀꯟꯅ ꯅꯣꯛꯈꯤꯕꯕꯥ
ꯍ ꯈꯪꯗꯦ ꯃꯣꯏ ꯃꯣꯏ ꯄꯥꯔꯇꯤ ꯅꯣꯛꯄꯒꯤ ꯅꯣꯛꯄꯒꯤ ꯕꯤꯗꯤꯑꯣ ꯑꯃꯥ ꯊꯥꯔꯛꯑꯦ ꯅꯣꯡꯃ
ꯈꯪꯗꯤꯌꯦ ꯀꯔꯝꯕꯅꯣ
ꯅꯣꯏ ꯑꯗꯨꯗ ꯅꯝꯃ ꯃꯥꯜꯂꯦ
ꯎꯝ ꯑꯩ ꯀꯥꯎꯈ꯭ꯔꯦꯕꯣ
ꯑꯣ ꯃꯥꯒꯤ ꯀꯝꯕ ꯂꯩꯇꯕ꯭ꯔꯣ ꯅꯅꯤꯡꯦꯗ
ꯈꯪꯗꯤꯌꯦꯅꯪ
ꯐꯣꯇꯣ ꯚꯤꯗꯤꯑꯣ ꯑꯝꯇ ꯌꯥꯎꯗ꯭ꯔꯕ ꯃꯥꯒꯤ
ꯀꯅꯥꯅꯣ
ꯑꯩꯒꯤ ꯍꯧꯖꯤꯛ ꯀꯅ ꯃꯥ ꯑꯗꯨꯦ
ꯅꯪ ꯅꯨꯄꯥꯒꯤꯔꯣ
ꯑꯣ
ꯑꯥ ꯅꯪ ꯅꯨꯄꯥꯏꯗꯤ ꯑꯩꯉꯣꯟꯗ ꯀꯩꯗꯧꯕꯩ ꯌꯥꯎꯗꯨꯏꯅꯣ ꯌꯥꯎꯗꯤꯌꯦ
ꯍꯦꯅ ꯉꯍꯥꯟꯃꯨꯛ ꯊꯥꯔꯛꯄꯅꯦ ꯃꯣꯏ ꯄꯣꯔꯇꯤ ꯅꯝꯃꯤꯟꯅꯕꯒꯤ ꯅꯪꯁꯨ
ꯀꯥꯈꯒ꯭ꯔꯦꯍꯦ ꯀꯨꯏꯔꯕ ꯋꯥꯗꯨꯨꯕꯨ ꯀꯃꯥꯏꯅ ꯅꯤꯡꯁꯤꯡꯗꯨꯏꯅꯣ
ꯍꯣꯏꯗ ꯐꯥꯒꯤ ꯇꯧꯕꯅꯦꯗ ꯑꯩꯁꯨ
ꯑꯃꯨꯛ ꯀꯞꯈꯤꯅꯤꯀꯣ ꯑꯩꯅ ꯁꯨꯃꯥꯏ ꯉꯥꯡꯕꯤꯕꯒꯤ
ꯏꯁ ꯏꯁ ꯀꯞꯄꯒꯦꯍꯦ ꯑꯣꯛ ꯈꯣꯡꯗꯅ
ꯀꯞꯄꯨ ꯑꯝꯇ ꯌꯦꯡꯒꯦ
ꯁꯦꯁ
ꯅꯪꯒꯤ ꯅꯨꯄꯥꯗꯣ ꯌꯨꯝꯗ ꯂꯩꯕ꯭ꯔꯣ
ꯑ ꯄꯥꯏꯟꯗ ꯂꯩ ꯌꯥꯎꯖꯤ ꯂꯕꯨ ꯀ ꯅ ꯀꯣꯃꯤ
ꯎꯝ ꯀꯣꯨꯡꯚꯜꯗ ꯈꯔ
ꯗ
ꯀꯩꯕꯨ
ꯎ ꯑꯗꯨꯗꯅꯣ
ꯇꯅꯅꯦ
ꯁꯨꯝ ꯆꯨꯝꯃꯗꯕ꯭ꯔꯣꯅ
ꯀꯗꯝ ꯇꯨꯝꯃ ꯂꯩꯌꯦ
ꯎꯝ ꯍ ꯑꯗꯨꯝ
ꯍꯧꯖꯤꯛ ꯉꯥꯏꯇ ꯂꯩꯔꯒ ꯃꯤꯅꯠ ꯀꯨꯟꯊ꯭ꯔꯥꯃꯨꯛ ꯀꯨꯏꯔꯅꯤ
ꯑ ꯎꯝ
ꯎ
ꯎ ꯅꯪꯒꯤ ꯍꯦꯔꯣꯗꯤ ꯋꯥꯔꯤꯁꯤ ꯅꯗꯕ꯭ꯔꯣ
ꯁꯔꯗꯤ ꯉꯁꯥꯏ ꯍꯥꯏꯐꯦꯠ ꯀꯣꯜ ꯇꯧꯅꯔꯝꯕꯅꯦ ꯑꯣ ꯎꯝ ꯑꯃꯨꯛ ꯇꯧꯅꯗ꯭ꯔꯦ
ꯍꯦꯗꯤ ꯐꯤꯗꯦꯟꯁꯅꯥꯔꯗꯀꯣ
ꯄꯖꯅ ꯁꯅꯔ ꯑꯗꯣ ꯃꯥ ꯀꯩꯅꯣ ꯁꯪꯗꯕꯒꯤꯅꯤꯗ ꯃꯥ ꯀꯩꯅꯣꯗ ꯌꯨꯝꯗ ꯂꯩꯇꯕꯀꯣ ꯑꯗꯨ ꯑꯗꯨꯒꯤ ꯋꯥꯔꯤ ꯁꯥꯟꯅꯗꯕꯅꯤ ꯂꯥꯏꯕ꯭ꯔꯦꯔꯤꯗ ꯆꯠꯈꯤꯌꯦ
ꯂꯥꯏꯔꯤꯛ ꯄꯥꯕꯥ
ꯎꯝ
ꯌꯥ ꯌꯥꯝ ꯄꯥꯕ ꯀꯟꯗ ꯅꯨꯄꯥ ꯃꯥꯜꯜꯂꯤꯅꯦ ꯅꯪ ꯈꯪꯅꯩ ꯅꯨꯄꯥꯁꯦ
ꯄꯥꯗꯦ ꯄꯥꯗꯦ ꯖꯥꯏꯕ꯭ꯔꯦꯔꯤꯗ ꯈꯛꯇ ꯄꯥꯕꯅꯦ ꯃꯥ ꯅꯨꯃꯤꯗꯥꯡꯒ ꯁꯨꯡꯒ ꯄꯥꯖꯕꯅꯦ ꯍꯣꯏ ꯄꯥꯅꯤꯡꯉꯀꯥꯟꯗꯗꯤ ꯈꯔꯒ ꯄꯥꯖꯕ꯭ꯔꯥ ꯑꯗꯨ ꯑꯗꯨ ꯅꯠꯇ꯭ꯔꯔꯤꯒꯔꯤ ꯐꯥꯛꯇ ꯄꯖꯔ ꯑꯗ ꯄꯅꯤ ꯉ ꯄꯅ ꯏ꯭ꯔꯦꯁꯨ
ꯑꯦ ꯑꯗꯨ ꯍꯥꯏꯔꯒ ꯀ꯭ꯂꯥꯁ ꯏꯂꯚꯦꯟꯗ ꯏꯂꯚꯦꯟꯗꯔ ꯇꯨꯌꯦꯜꯞꯇꯔ ꯅꯪꯒ ꯑꯩꯒꯤ ꯅꯨꯄꯥꯗꯨꯒ ꯊꯦꯡꯅꯔꯕ꯭ꯔꯅꯦ
ꯀꯥꯏꯗ
ꯈꯪꯗꯦ ꯑꯩꯁꯨ ꯗ꯭ꯔꯣꯋꯤꯡꯒꯤꯒ ꯍꯥꯏꯅꯦ
ꯈꯪꯉꯛꯑ ꯅꯪꯅ ꯅꯍꯥꯟ ꯅꯨꯄꯥ ꯑꯃ ꯍꯪꯉꯛꯄꯗꯣ ꯑ ꯅꯪꯒꯤ ꯅꯃꯥꯟꯅꯕꯤꯒ ꯀꯣꯏꯅꯔꯝꯃꯦ ꯍꯥꯏꯅ ꯃꯥꯒꯤ ꯃꯃꯥꯟꯅꯕ ꯑꯃ ꯀꯥꯎꯕ꯭ꯔꯕꯥ ꯑꯣ ꯎ ꯎꯅ ꯍꯧꯕꯅꯦꯕ ꯑꯗꯨꯗ
ꯑ ꯑ ꯑ ꯑ ꯑ
ꯃꯉꯣꯟꯗ ꯑꯩꯒꯤ ꯂꯥꯏ ꯌꯦꯛꯍꯜꯂꯦꯕ ꯑꯩ ꯑꯅꯤ ꯌꯦꯛꯍꯟꯦ ꯈꯤꯕꯅꯦ ꯑꯗꯣ ꯑꯃꯗꯤ ꯂꯧꯗ꯭ꯔꯦ ꯑꯗꯣ ꯃꯥꯅ ꯇꯧꯔꯒ ꯑꯗꯨ ꯅꯨꯄꯥꯗꯨꯒ ꯋꯥꯔꯤ ꯁꯥꯟꯅꯍꯜꯂꯦꯀꯣ ꯑ ꯃꯉꯣꯟꯗ ꯂꯥꯏ ꯌꯦꯛꯄꯅꯦ ꯑꯩꯒꯤ ꯖꯅꯤ ꯃꯤ ꯌꯦꯛꯄꯅꯦ ꯑꯗꯨ ꯃꯉꯣꯟꯗ ꯄꯤꯔꯛꯄ ꯅꯨꯄꯥꯗꯨꯅ ꯍꯥꯏꯗꯤ ꯃꯣꯏ ꯁ꯭ꯀꯨꯜ ꯇꯝꯃꯤꯟꯅꯕꯗꯣ ꯑꯗꯨꯗꯨꯒꯤ ꯁ꯭ꯀꯨꯜꯗ ꯄꯤꯔꯛꯄꯅꯦ ꯍꯥꯏꯕ ꯀꯣ ꯑꯗꯨꯒ ꯑꯩꯈꯣꯏ ꯁꯤꯗ ꯂꯥꯛꯄ ꯑꯩꯈꯣꯏ ꯏꯅꯥꯎꯄꯥ ꯍꯣꯏꯗꯣ ꯃꯣꯏ ꯎꯅꯕ ꯅꯨꯃꯤꯠꯇ ꯂꯥꯏꯗꯣ ꯄꯨꯔꯛꯄ ꯃꯥ
ꯎꯝ ꯃꯥꯅ ꯅꯣꯡꯃꯗ ꯊꯦꯡꯅꯈꯤ ꯑꯩꯅ ꯁꯨꯃꯥꯏꯅ ꯍꯥꯏꯌꯦꯕꯀꯣ ꯅꯪ ꯅꯣꯏ ꯅꯣꯏ ꯀꯣꯂꯦꯖꯀꯤ ꯅꯨꯄꯤ ꯑꯃ ꯀꯌꯥꯝ ꯈꯪꯅꯩ ꯍꯥꯏꯀꯣ ꯊ ꯁꯨꯝ ꯇꯧꯁꯟꯕꯅꯦꯕ
ꯎꯝ
ꯑꯗꯨꯒ ꯑꯩ ꯅꯨꯄꯤꯒ ꯅꯍꯥꯟ ꯊꯦꯡꯅꯗꯦꯀꯣ ꯅꯪ ꯅꯪꯒ ꯈꯛꯇꯅꯦ ꯊꯦꯡꯅꯕ ꯍꯥꯏ ꯑ ꯅꯪꯒ ꯈꯛꯇ ꯊꯤꯅꯩ ꯍꯥꯏꯌꯦꯕ ꯑꯩꯁꯨ ꯐꯪꯗꯦꯕ ꯑꯗꯨ ꯍꯧꯖꯤꯛꯀꯤ ꯂꯥꯏ ꯌꯦꯛꯄꯨ ꯌꯧ ꯃꯥꯜꯂꯦꯕ
ꯀꯣꯂꯦꯖꯇꯔꯣ
ꯑꯍꯦꯛ ꯑꯩꯅ ꯑꯩꯅ ꯅꯦꯃꯥꯟꯅ ꯑꯗꯨꯝꯕ ꯃꯇꯗ ꯔꯦꯟꯇ ꯂꯩꯑꯦꯕ ꯑꯩꯅ ꯁꯨꯝ ꯍꯪꯒꯟꯕ ꯅꯪꯅ ꯑꯗꯨꯗ ꯂꯩꯔꯒ ꯑꯩꯉꯣꯟꯗ ꯀꯦꯝ ꯇꯧꯗꯦ ꯍꯥꯏꯕ ꯅꯨꯄꯤ ꯌꯥꯝ ꯅꯨꯄꯤꯤꯒ ꯆꯠꯃꯤꯟꯅꯩ ꯍꯥꯏ ꯁ꯭ꯀꯨꯜ ꯍꯜꯂꯛꯄꯗꯅ ꯍꯥꯏꯕꯀꯣ
ꯎꯝ
ꯑꯗꯨꯗꯤ ꯑꯦꯁ ꯑꯩ ꯀꯅꯥ ꯊꯦꯡꯅꯔꯨꯔꯦ ꯀꯅꯥ ꯆꯥꯃꯤꯟꯅꯔꯦ ꯃꯥ ꯃꯣꯏꯅ ꯀꯥꯏꯩꯅꯣ ꯐꯤꯝ ꯂꯩ ꯍꯥꯏꯕꯗꯨꯣ ꯈꯪꯕ꯭ꯔꯥ
ꯃ ꯂꯩ ꯀꯥꯏꯒꯤ
ꯑꯪ ꯅꯣꯏ ꯀꯣꯂꯦꯖ ꯁꯀꯨꯜ ꯇꯝꯕ
ꯈꯪꯗꯦ
ꯑꯃ ꯂꯩꯕꯅꯦꯕ
ꯑ
ꯁ ꯈꯪꯗ꯭ꯔꯤ ꯍꯥꯏꯔꯔꯣꯏ ꯑꯗꯨꯗꯨꯒ ꯑꯗꯨꯗꯣ ꯑꯩꯒꯤ ꯑꯗꯨꯒꯤ ꯋꯥ ꯍꯪꯕꯅꯦꯕ ꯑꯗꯨꯗꯨꯒ ꯑꯩꯗꯤ ꯃꯥ ꯈꯛꯇ ꯊꯦꯡꯅꯩ ꯑꯇꯣꯞꯄ ꯊꯦꯡꯅꯗꯦ ꯁꯤꯅꯦꯃꯥ ꯍꯥꯏꯁꯦ ꯑꯗꯨꯒ ꯍꯧꯖꯤꯛ ꯅꯨꯄꯤꯗꯣ ꯑꯃꯨꯛ ꯁ꯭ꯀꯨꯜ ꯍꯟꯅꯔꯛꯏ
ꯑꯁ ꯀꯩꯅꯣꯃ ꯅꯨꯄꯤ ꯌꯥꯝꯅ ꯊꯦꯡꯅꯕꯣ ꯅꯨꯄꯤ ꯌꯥꯝꯅ ꯋꯥꯔꯤ ꯁꯥꯕ ꯇꯣꯏꯗꯨꯕꯣ
ꯍꯪ ꯂꯩꯁꯦ ꯍꯧꯖꯤꯛꯀꯤ ꯀꯩꯅꯣ ꯃꯣꯏꯅ ꯀꯥꯏꯒꯤꯅꯤ ꯍꯥꯏꯁꯦ ꯈꯪꯉ ꯅꯣꯏ ꯁ꯭ꯀꯨꯜ ꯇꯝꯕ
ꯑꯣ ꯀꯔꯤ ꯍꯨꯏꯅ ꯂꯧꯍꯧꯕ ꯂꯝꯗꯒꯤ ꯅꯨꯄꯤꯗꯣ ꯑꯗꯨꯁꯨ ꯇꯤꯟꯅ ꯃꯥꯟꯗ꯭ꯔꯣꯏꯗꯣ ꯀꯩꯅꯣ
ꯅꯥꯏꯕ
ꯍꯨꯏꯅ ꯍꯥꯎꯧꯕ ꯂꯝꯗꯣ ꯑꯗꯨꯗꯒꯤ ꯅꯨꯄꯤꯁꯨ ꯇꯤꯟꯅꯕꯗꯣ ꯃꯣꯟꯅ ꯍꯧꯕꯗꯣ
ꯑꯣ ꯅꯨꯄꯤ ꯅꯨꯄꯤ ꯃꯌꯥꯝꯒꯤ ꯃꯥꯗꯤ ꯅꯨꯄꯤ ꯃꯌꯥꯝꯒꯤꯅꯦ ꯑꯗꯨꯅꯅꯦ
ꯄꯥꯅꯤ ꯅꯨꯄꯤ ꯃꯌꯥꯝꯒꯤꯅꯤ ꯑꯗꯣ ꯍꯧꯖꯤꯛꯇꯤ ꯃꯥ ꯀꯩꯁꯨ ꯇꯧꯗ꯭ꯔꯕꯣ ꯑꯗꯨꯃꯥꯏꯅ ꯇꯤꯟꯅꯠꯇ꯭ꯔꯕꯣ
ꯎꯝ ꯌꯥꯅꯥꯗꯦꯗ ꯈꯪꯗꯦ ꯑꯗꯣ ꯀꯅꯥ ꯇꯨꯃꯤꯟꯅꯗꯣ ꯑꯃ ꯀꯅꯥ ꯈꯪꯕ ꯑꯩꯉꯣꯟꯗꯕꯨ ꯀꯩ ꯍꯥꯏꯔꯛꯇꯣꯔꯤꯒꯦ ꯅꯠꯇ꯭ꯔꯣ
ꯍꯣꯏ ꯇꯨꯃꯤꯟꯅ ꯇꯧꯕ ꯊꯕꯛꯄꯨꯗꯤ
ꯎꯝ ꯑꯗꯨꯅ ꯀꯅꯥꯅ ꯊꯜꯗꯗꯤ ꯑꯩꯁꯨ ꯂꯣꯏꯅꯔꯤꯕ ꯂꯥꯛꯄꯤꯟꯔꯤꯕꯅꯤ ꯀꯅꯥꯅ ꯃꯥ ꯀꯩ ꯇꯧꯔꯒ ꯑꯩ ꯀꯩꯝ ꯈꯪꯗꯦ
ꯎꯝ
ꯇꯧꯗ꯭ꯔꯦ ꯑꯗꯨꯅꯤꯃ
ꯈꯪꯗꯦꯔ ꯅꯨꯄꯥ ꯍꯥꯏꯁꯦ ꯑꯩꯕꯨ ꯑꯣꯏꯔꯣ ꯃꯤꯕꯨ ꯑꯣꯏꯔꯣ ꯊꯥꯖꯕꯁꯦ ꯌꯥꯝ ꯌꯥꯗꯦ ꯑꯩ ꯑꯩꯉꯣꯟꯗ ꯌꯥꯝ ꯊꯥꯖꯕ ꯊꯝꯕꯤꯕꯁꯨ ꯌꯥꯗꯕꯀꯣ ꯑꯩꯅ ꯃꯤꯉꯣꯟꯗ ꯌꯥꯝ ꯊꯥꯖꯕ ꯊꯝꯕꯁꯨ ꯌꯥꯗꯦ
ꯎ ꯌꯥꯗꯗꯤ ꯅꯪꯒꯤ ꯅꯪ ꯀꯃꯥꯏꯅ ꯇꯧꯕꯅꯣ ꯈꯪꯅꯤꯡꯉꯤꯅꯦ
ꯈꯪꯅꯤꯡ ꯀꯩ ꯃꯔꯝꯒꯤ ꯈꯪꯅꯤꯡꯕ꯭ꯔꯣ
ꯄꯥꯛꯄ ꯆꯥꯎꯧꯔꯛꯇꯕꯅꯤꯅ ꯀꯣ ꯈꯪꯅꯤꯡꯕ ꯅꯣꯏꯅ ꯀꯃꯥꯏꯅ ꯇꯧꯔꯕ꯭ꯔꯥ ꯍꯥꯏꯅ
ꯎꯝ ꯃꯥꯁꯦ ꯍꯣꯏ ꯃꯥꯁꯨ ꯅꯪꯒꯤ ꯅꯨꯄꯥ ꯇꯝꯕ ꯁ꯭ꯀꯨꯜꯗꯨꯗ ꯇꯝꯃꯛꯑꯦꯕꯀꯣ ꯏꯂꯚꯦꯟ ꯇꯨꯋꯦꯜꯐꯇꯣ ꯎꯝ ꯑꯗꯨꯗꯨꯒꯤ ꯍꯣꯏ ꯎ ꯀꯃꯥꯏꯅ ꯇꯧꯔꯛꯄꯅꯣꯗꯤ ꯈꯪꯗꯦ ꯑꯗꯨ ꯑꯣꯏꯔꯒꯁꯨ ꯈꯔꯗꯤ ꯑꯗꯨꯝ ꯉꯥꯎꯁꯟꯅꯔꯛꯄ ꯉꯥꯎꯁꯟꯅꯔꯒ ꯒ꯭ꯌꯥꯟ ꯇꯥꯔꯛꯄ ꯃꯤ ꯍꯥꯏꯒꯗ꯭ꯔꯥ ꯉꯥꯎꯁꯟ ꯉꯥꯎꯗꯤ ꯉꯥꯎꯁꯟꯅꯔꯝꯃꯦꯕꯨ ꯈꯔꯕꯨꯗꯤ ꯑꯗꯨ ꯑꯗꯨꯝ ꯉꯥꯎꯁꯟꯅꯕ ꯍꯥꯏꯔꯒꯅ ꯌꯥꯝꯅ ꯂꯥꯡꯕ ꯈꯣꯠꯄ ꯗꯤ ꯑꯣꯏꯗꯕ ꯑꯗꯨꯝ ꯅꯨꯄꯥ ꯑꯣꯏꯕꯒꯤ ꯍꯥꯏꯒꯗ꯭ꯔꯥ ꯈꯔ ꯉꯥꯎꯁꯟꯅꯕꯒꯤ ꯇꯤ ꯑꯗꯨꯃꯥꯏꯅ ꯑꯗꯨꯝ ꯇꯧꯔ ꯃꯥꯜꯂꯦ ꯑꯗꯨ ꯎꯝ ꯑꯁꯦ ꯃꯥꯒꯤ ꯃꯃꯥꯒ ꯃꯄꯥꯒꯅꯗꯤ ꯌꯥꯝꯅ ꯑꯁꯥ ꯊꯝꯕ ꯃꯤ ꯑꯃꯗꯤ ꯑꯣꯏꯕꯅꯦꯕꯀꯣ ꯑꯗꯣ ꯑꯗꯨꯝ ꯄꯤꯛꯏꯀꯥꯟꯗꯒꯤ ꯃꯣꯏ ꯑꯗꯨꯋꯥꯏꯗꯒꯤ ꯃꯣꯏ ꯑꯗꯨꯏꯗ ꯆꯍꯤ ꯑꯃꯃꯨꯛ ꯇꯝꯃꯝꯃꯦꯕꯀꯣ ꯀꯦꯖꯤ ꯋꯥꯟ ꯂꯥꯏꯁ ꯑꯅꯗꯒꯤ ꯀ꯭ꯂꯥꯁ ꯋꯥꯟꯗꯒꯤ ꯃꯥꯗꯣ ꯁꯤ ꯁ꯭ꯋꯥꯏꯗ ꯍꯨꯀꯠꯂꯒ ꯇꯝꯃꯛꯄꯅꯦꯕ ꯗꯤꯐꯦꯠꯇ ꯗꯤꯐꯦꯠ ꯈꯪꯕ꯭ꯔꯥ ꯑꯗꯨ ꯑꯗꯨ ꯑꯗꯨꯗ ꯇꯃꯝꯃꯦ ꯀ꯭ꯂꯥꯁ ꯋꯥꯟꯗꯒꯤꯅ ꯀ꯭ꯂꯥꯁ ꯊ꯭ꯔꯤ ꯑꯗꯨꯋꯥꯏ ꯐꯥꯎ ꯑꯗꯨꯒ ꯊ꯭ꯔꯤꯗꯒꯤ ꯁꯤꯛꯁ ꯐꯧꯁꯦ ꯃꯣꯏꯒꯤ ꯑꯗꯨꯋꯥꯏꯗ ꯁ꯭ꯀꯨꯜ ꯑꯃ ꯂꯩ ꯍꯥꯏꯕ ꯈꯣꯠꯇꯗ ꯇꯝꯃꯦ ꯍꯥꯏꯌꯦ ꯃꯣꯏꯒꯤ ꯃꯣꯏ ꯕꯕꯥꯗꯣ ꯀꯩꯅꯣ ꯇꯧꯔꯝꯃꯦ ꯍꯥꯏ ꯑꯣꯖꯥ ꯑꯣꯏꯔꯝꯃꯦ ꯍꯥꯏꯕꯀꯣꯖꯨꯗ ꯑꯗꯨ ꯑꯗꯨ ꯃꯣꯏꯒꯤ ꯃꯕꯣꯛꯈꯣꯏꯅ ꯑꯉꯥꯡ ꯑꯉꯥꯡꯗꯣ ꯌꯥꯝ ꯄꯤꯛꯄꯒꯤ ꯍꯥꯏꯗꯤ ꯃꯥꯅ ꯌꯥꯝ ꯄꯤꯛꯏꯕꯒꯤ ꯃꯊꯟꯗ ꯑꯗꯨꯝ ꯊꯥꯗꯣꯛꯑꯒ ꯀꯩꯅꯣ ꯇꯧꯕꯗꯣ ꯑꯗꯨꯗꯣ ꯇꯧꯍꯟꯅꯤꯡꯗꯕ ꯖꯥꯠꯅꯦ ꯑꯗꯨꯝ ꯑꯉꯥꯡ ꯑꯣꯏꯃꯅꯤ ꯈꯣꯠꯂꯤꯅ ꯇꯧꯔꯒ ꯂꯧꯊꯣꯛꯑꯒ ꯃꯣꯏꯅ ꯑꯗꯨꯝ ꯇꯝꯍꯜꯂꯦ ꯍꯥꯏꯌꯦ ꯑꯗꯗꯒꯤ ꯀ꯭ꯂꯥꯁ ꯁꯕꯦꯟ ꯑꯗꯨꯗꯒꯤ ꯀꯩꯅꯣꯗ ꯔꯤꯒꯨꯂꯔꯗ ꯑꯃꯨꯛ ꯇꯝꯃꯛꯄ
ꯎꯝ
ꯑꯗꯣ ꯑꯗꯨ ꯂꯣꯏꯔꯒ ꯔꯤꯒꯨꯂꯔꯗ ꯄꯥꯁ ꯍꯥꯞ ꯇꯧꯔꯛꯑꯦ ꯇꯦꯟꯁꯦ ꯑꯗꯨꯒꯤ ꯏꯂꯚꯦꯟ ꯇ꯭ꯋꯦꯞꯁꯦ ꯆꯧꯖꯨꯛꯀꯤ ꯀꯩꯅꫭꯗꯨꯅ ꯇꯝꯕꯅꯦ ꯎꯝ ꯅꯣꯏ ꯄꯥꯒꯤ ꯏꯁ꯭ꯀꯨꯜꯗꯨ ꯇꯝꯕꯅꯦ ꯑꯗꯨꯗꯒꯤ ꯑꯃꯛ ꯀ ꯃꯥꯁꯦ ꯎ ꯅꯦꯠ ꯊꯥꯕꯒꯤꯒꯁꯨ ꯌꯥꯝ ꯇꯧꯔꯝꯕꯅꯦꯀꯣ ꯑꯗꯨꯒꯤ ꯗꯤ ꯑꯦꯝꯇꯧꯔ ꯊꯝꯕꯅꯦꯕ
ꯐꯩꯌꯦ ꯐꯩꯌꯦ
ꯑꯔ ꯑꯩ ꯑꯩ ꯈꯪꯗꯦ
ꯅꯣ ꯈꯪꯗꯦꯕꯨ ꯀꯩꯅꯣ
ꯐꯩꯔꯥ ꯐꯠꯇꯤꯔꯥ ꯑꯩ ꯈꯪꯗꯦꯕ
ꯐꯩꯌꯦꯗꯗ ꯃꯤ ꯈꯔ ꯒ꯭ꯌꯥꯟ ꯇꯥꯅꯤꯡꯉꯥꯏ ꯃꯤ ꯃꯥꯜꯂꯦ
ꯈꯪꯗꯦꯗ ꯑꯩꯅꯒꯗꯤ ꯍꯥꯏꯅꯤꯡꯗꯦꯗ ꯒꯌꯥꯟ ꯇꯥꯕ ꯇꯥꯗꯕꯔ ꯎꯝ ꯑꯩ ꯈꯪꯗꯦ ꯃꯤꯅ ꯑꯗꯨꯝ ꯈꯪꯖꯒꯗꯕꯅꯦ
ꯎꯝ
ꯑꯗꯣ ꯑꯩꯗꯤ ꯃꯤꯁꯦ ꯌꯦꯡꯕ ꯍꯩꯇꯦꯕ ꯃꯤꯅ ꯈꯜꯂꯤꯕ ꯃꯈꯜ ꯑꯗꯨꯒ ꯃꯤꯅ ꯇꯧꯔꯤꯕ ꯃꯑꯣꯡꯁꯦ ꯑꯗꯨꯝ ꯑꯩ ꯌꯦꯡꯕ ꯍꯩꯇꯦ ꯌꯥꯝ ꯈꯔ ꯑꯗꯨꯝ ꯁꯦꯡꯅ ꯍꯥꯏꯔꯒꯀꯣ ꯑꯗꯨꯝ ꯏꯁꯇ꯭ꯔꯦꯠ ꯐꯣꯔꯋꯥꯔꯗꯠꯇ ꯑꯗꯨꯝ ꯑꯣꯏꯕ ꯃꯤꯅꯦꯕ ꯑꯩꯗꯤ ꯍꯥꯏꯗꯤ ꯆꯨꯝꯅ ꯋꯥꯔꯤ ꯁꯥꯟꯅꯒꯅꯤ ꯃꯥꯅ ꯈꯜꯂꯛꯏꯁꯩ ꯀꯩꯅꯣ ꯀꯥꯏꯅꯒ ꯃꯨꯟꯅ ꯈꯪꯖꯤꯟꯕ ꯃꯤꯗꯤ ꯅꯠꯇꯦꯕ ꯑꯩ ꯑꯗꯨꯅ ꯑꯩ ꯈꯪꯗꯦ ꯖꯧꯏ ꯂꯣꯏꯅꯕ ꯋꯥꯔꯤ ꯁꯅꯕꯒꯨꯝ ꯅꯪ ꯅꯪꯁꯨꯅꯦ ꯅꯪꯒ ꯑꯩꯒ ꯑꯗꯨꯝ ꯋꯥꯔꯤ ꯁꯥꯟꯅꯩꯀꯣ ꯑꯗꯣ ꯅꯪꯅ ꯈꯜꯂꯤꯕ ꯋꯥꯈꯜ ꯑꯩ ꯑꯝ ꯈꯪꯗꯦꯕ ꯑꯗꯣ ꯑꯩꯈꯣꯏ ꯑꯗꯨꯝ ꯋꯥꯁꯨ ꯑꯗꯨꯝ ꯂꯣꯜꯂꯛꯄꯅꯤꯅ ꯏꯕꯅꯤ ꯏꯗꯨ ꯋꯥ ꯐꯔꯦ ꯌꯥꯝ ꯀꯨꯏꯅ ꯂꯣꯂꯩ ꯀꯩꯅꯣ ꯍꯧꯖꯤꯛ ꯈꯛꯇ ꯈꯛꯇꯅꯤ ꯈꯔ ꯁꯥꯟꯅꯔꯛꯏꯁꯦ ꯅꯪꯁꯨ ꯌꯥꯝ ꯂꯣꯠꯄ ꯀꯜꯂꯛꯄ ꯃꯤ ꯑꯃꯅꯤꯅꯦꯕ
ꯌꯥꯝ ꯈꯪꯉꯤꯀꯣ
ꯈꯪꯉꯦ ꯈꯪꯉꯦ ꯀꯩꯗꯧꯕꯩ ꯈꯪꯉꫭꯏꯗꫭꯏꯅꫭ ꯅꯪ ꯇꯧꯕꯗꫭ ꯈꯪꯉꯤꯅꯤꯅꯦ ꯅꯪꯁꯨ ꯂꯣꯠꯂꯛꯄꯗꯤ ꯀꯟꯈ꯭ꯔꯕ ꯍꯨꯡ ꯍꯥꯏꯗꫭꯛꯅꯔꫭꯏꯁꯤ ꯀꯥꯏꯅ
ꯑꯁ